ꯍ ꯔꯣ
ꯇꯥꯏ ꯇꯥꯏꯌꯦ ꯁꯤ ꯅꯪꯒꯤ ꯐ꯭ꯌꯨꯆꯔ ꯊꯝꯃꯒ ꯍꯧꯖꯤꯛꯀꯤꯅ ꯀꯅꯥ ꯇꯧꯒꯦꯕ
ꯍꯍ ꯍꯧꯖꯤꯛꯀꯤꯗꯨꯅꯗꯤ ꯑꯗꯨꯝ ꯐ꯭ꯌꯨꯆꯔ ꯊꯝꯕ ꯋꯥꯅꯤꯗꯅ ꯌꯥꯕ꯭ꯔꯥ ꯌꯥꯗꯕ꯭ꯔꯥꯕꯗꯤ ꯈꯪꯗ꯭ꯔꯤ ꯑꯗꯨ ꯂꯥꯏꯟꯗꯤ ꯁꯦꯝꯈ꯭ꯔꯦ ꯑꯗꯨꯒꯤ ꯍꯧꯖꯤꯛꯀꯤꯗꯨꯁꯨ ꯌꯥꯕ꯭ꯔꯥ ꯌꯥꯗꯕ꯭ꯔꯥꯗꯣ ꯍꯪꯈꯤꯅꯤꯗꯅ
ꯌꯥꯏ ꯌꯥꯏ ꯁꯤꯗꯤ ꯑꯩꯕꯨ ꯁꯤꯗꯤ ꯑꯩꯕꯨ ꯄꯥꯝꯗꯕ ꯃꯤꯅꯤꯅꯦ
ꯁꯁ ꯑꯗꯨ ꯑꯗꯨ ꯃꯥꯢꯟꯗ ꯐꯖꯕꯣ ꯐꯖꯕ ꯌꯥꯎꯕ꯭ꯔꯥ ꯑꯇꯣꯞꯄ ꯅꯨꯄꯤꯗꯤ
ꯑꯁ ꯑꯩꯒꯤ ꯃꯤꯠꯇ ꯆꯪꯕꯗꯤ ꯌꯥꯎꯗ꯭ꯔꯦ
ꯎꯝ
ꯂꯥꯁ ꯁꯦꯀꯦꯟꯗꯣ ꯀꯩꯅꯣꯃ ꯂꯦꯐꯀꯤ
ꯑꯣ
ꯃꯥꯁꯨ ꯈꯪꯗꯦ ꯑ ꯅꯛꯂꯗꯤ ꯑꯗꯨꯝ ꯐꯖꯗꯧ ꯃ ꯃꯃꯥꯏ ꯆꯥꯎꯗꯧ ꯃꯥꯜꯂꯦ
ꯅꯪꯁꯤ ꯅꯣꯏꯕ ꯀꯥꯡꯕꯨ ꯉꯥꯛꯇ ꯊꯤꯕ ꯃꯥꯜꯂꯦꯗ ꯃꯃꯥꯏ ꯅꯣꯏꯕ ꯑꯦꯟ ꯗꯦꯟ ꯈ
ꯑꯇꯩ ꯃ ꯃꯃꯥꯏ ꯀꯪꯉꯁꯨ ꯐꯖꯕꯗꯤ ꯈꯪꯉꯤꯗꯅ
ꯎꯝ
ꯀꯪꯕꯁꯨ ꯐꯖꯕꯁꯨ ꯂꯩ ꯑꯗꯨꯕꯨ ꯑꯅꯣꯏꯕ ꯍꯣꯏ ꯆꯞ ꯃꯥꯟꯅꯔꯗꯤ ꯑꯅꯣꯏꯕ ꯍꯦꯟ ꯄꯥꯔꯛꯀꯅꯤꯗꯦ
ꯑꯦꯛꯁꯄꯤꯔꯤꯌꯦꯟꯁꯀꯤ ꯋꯥꯔꯤ ꯋꯥꯔꯤ ꯇꯧꯔꯛꯄꯅꯦ ꯍꯧꯖꯤꯛꯀꯤꯗꯨꯀꯣ ꯂꯧꯁꯤꯜꯂꯣ
ꯍꯥ
ꯑꯦꯛꯁ ꯑꯦꯛꯁꯄꯤꯔꯤꯌꯦꯟꯁꯀꯤ ꯋꯥꯔꯤꯅꯦ ꯍꯧꯖꯤꯛꯀꯤꯗꯣ ꯂꯧꯁꯤꯜꯂꯣ ꯈꯔ ꯅꯪꯁꯨ
ꯍꯍꯍ ꯍꯣꯢ ꯎꯝ ꯑ ꯀꯣꯜ ꯔꯤꯖꯦꯛ ꯆꯠꯅꯤꯡꯉꯥꯢ ꯋꯥꯔꯤꯗꯤ ꯁꯥ ꯁꯥꯒꯨꯝꯁꯩ ꯍꯥꯍꯥꯍ
ꯅꯠꯇꯦ ꯅꯨꯄꯤ ꯅꯨꯄꯤ ꯈꯔ ꯅꯣꯏꯕꯁꯤꯡꯁꯦ ꯈꯔ ꯏꯪ ꯇꯞꯄꯅꯦꯕ
ꯑꯣ
ꯎꯝꯐ ꯃꯣꯏ ꯅꯣꯏꯒꯤ ꯍꯣꯁꯇꯦꯜꯗ ꯀꯩꯅꯣꯃ ꯕꯦꯗꯤꯡ ꯄꯤꯕ꯭ꯔꯣ
ꯍꯣꯏ
ꯎꯝ ꯎꯝ ꯅꯪ ꯀꯔꯝꯕ ꯐꯣꯟ ꯄꯥꯏꯔꯤꯕ꯭ꯔꯣ
ꯍꯅꯒꯤꯗꯨ ꯄꯥꯏꯔꯤ ꯇꯦꯕ꯭ꯂꯦꯠ ꯑꯃꯒ
ꯀꯔꯝꯕ ꯇꯦꯕ꯭ꯂꯦꯠ ꯂꯦꯅꯣꯕꯣ
ꯋꯥꯟ ꯄ꯭ꯂꯁ
ꯈꯥ ꯑꯩꯁꯦ ꯇꯦꯕ꯭ꯂꯦꯠ ꯑꯃꯨꯛꯀ ꯑꯃ ꯂꯧꯁꯤꯔꯥ ꯈꯜꯂꯤ ꯇꯦꯕ꯭ꯂꯦꯠꯁꯨ ꯂꯩꯔꯗꯤ ꯚꯥꯏ ꯊꯕꯛ ꯂꯩꯇꯕꯅꯤꯅꯦ ꯑꯗꯨ ꯑꯣꯏꯅꯤꯅꯦ ꯂꯩꯇꯕ ꯀꯥꯟꯗ ꯑꯃꯨꯛꯀ ꯂꯩꯅꯤꯡꯕ ꯂꯩ ꯂꯩꯕ ꯀꯥꯟꯗ ꯊꯕꯛ ꯂꯩꯇꯕ
ꯎꯝ
ꯇꯧꯗ꯭ꯔꯣ
ꯍꯣꯏ
ꯅꯨꯡꯉꯥꯏꯕꯗꯤ ꯏꯁꯇ꯭ꯔꯤꯝꯒꯨꯝꯕ ꯇꯧꯕ ꯀꯥꯟꯗ ꯌꯨꯇ꯭ꯌꯨꯕ ꯀꯨꯝꯕ ꯌꯦꯡꯕ ꯃꯨꯚꯤꯒꯨꯝꯕ ꯌꯦꯡꯕ ꯀꯥꯟꯗ ꯇꯨꯝꯐꯝꯗꯁꯨ ꯌꯦꯡꯕ ꯌꯥꯏ ꯑꯦꯅꯤ ꯋꯥꯑꯔ ꯌꯦꯡꯕ ꯌꯥꯏ ꯕꯦꯇ꯭ꯔꯤꯁꯨ ꯂꯥꯁꯇꯤꯡ ꯑꯣꯏꯕꯅꯤ ꯇꯦꯕ꯭ꯂꯦꯠꯁꯤꯡꯁꯦ ꯂꯦꯞꯇꯣꯞꯇꯤ ꯌꯥꯗ꯭ꯔꯦ ꯇꯨꯝꯐꯝꯗꯁꯨ ꯄꯨꯕ ꯅꯨꯡꯉꯥꯏꯇꯕ ꯕꯦꯇ꯭ꯔꯤꯁꯨ ꯀꯨꯏꯅ ꯆꯥꯔꯖ ꯄꯨꯡ ꯑꯃ ꯇꯪꯈꯥꯏ ꯑꯅꯤ ꯌꯥꯎꯈ꯭ꯔꯗꯤ ꯕꯦꯇ꯭ꯔꯤ ꯂꯣꯏꯁꯤꯟꯈ꯭ꯔꯦ ꯑꯗꯨꯝ
ꯑꯣ
ꯅꯍꯥꯟ ꯑꯩꯒꯤ ꯅꯍꯥꯟ ꯑꯩꯒꯤ ꯇꯦꯕ꯭ꯂꯦꯠ
ꯎꯍꯝ
ꯑꯥꯏꯄꯦꯗꯠꯇꯨ ꯌꯣꯟꯗ꯭ꯔꯗꯤꯅ ꯈꯜꯂꯝꯕꯅꯤꯅꯦ
ꯑꯥꯏꯄꯦꯠ ꯅꯪ ꯑꯥꯏꯄꯦꯠ ꯇꯦꯕ꯭ꯂꯦꯠꯀꯤ ꯂꯩꯔꯝꯕ꯭ꯔꯣ
ꯍꯥꯏꯐꯦꯠ ꯃꯤꯅꯤ ꯁꯤꯛꯁꯁꯨ ꯂꯩꯔꯝꯃꯦ ꯍꯣꯏ
ꯅꯪꯒꯤ ꯂꯦꯞꯇꯣꯞꯇꯣ ꯀꯔꯤ ꯕ꯭ꯔꯦꯟꯒꯤꯔꯣ
ꯂꯤꯅꯣꯚꯣ ꯑꯥꯏꯗꯤꯄꯦꯠ ꯒꯦꯃꯤꯡ ꯁꯦꯔꯤꯁ ꯅꯥꯏꯟꯇꯤ ꯊ꯭ꯔꯤꯒꯤ ꯑꯗꯣ ꯑꯞꯒ꯭ꯔꯦꯗ ꯇꯧꯈ꯭ꯔꯦ ꯀ꯭ꯂꯥꯁ ꯇꯦꯟꯒꯨꯝꯕ
ꯄꯥꯏꯔꯤꯕꯔꯥ ꯄꯥꯏꯔꯤꯕ꯭ꯔꯣ ꯍꯧꯖꯤꯛꯁꯨ
ꯄꯥꯏꯗ꯭ꯔꯤꯗ ꯂꯦꯞꯇꯣꯞꯄꯨꯗꯤ ꯑꯗꯨꯝ ꯐꯤꯐ ꯐꯣꯔꯠ ꯅꯤꯗ ꯚꯥꯏ ꯑꯩꯅ ꯒꯦꯝꯁ ꯁꯥꯅꯥꯗꯕꯒꯤꯅꯦ ꯒꯦꯃꯤꯡ ꯂꯦꯞꯇꯣꯞꯅꯦꯕ
ꯀꯔꯤ ꯀꯔꯤ ꯒꯦꯝꯁ ꯁꯥꯅꯥꯕ꯭ꯔꯣ ꯔꯗꯤ ꯑꯗꯨꯗ ꯀꯔꯤ ꯀ꯭ꯔꯤ ꯒꯦꯝꯁ ꯑꯗꯨ ꯁꯅꯔꯗꯤ
ꯒꯦꯝꯁ ꯁꯥꯅꯥꯗꯦꯗ ꯚꯥꯏ ꯒꯦꯝꯁ ꯅꯥꯒꯦꯅ ꯈꯜꯂꯝꯕꯅꯤ ꯂꯦꯞꯇꯣꯞ ꯒꯦꯝꯁꯦ ꯁꯥꯅꯥꯕ ꯍꯩꯇꯦ
ꯎꯝ
ꯅꯍꯥꯟ ꯊꯥꯏꯅ ꯊꯥꯏꯅꯒꯤ ꯒꯦꯝꯒꯨꯝꯕꯗꯤ ꯌꯥꯏꯌꯦ ꯑꯝ ꯄꯞꯖꯤ ꯄꯞꯖꯤ ꯄꯤꯁꯤ ꯑꯃꯁꯨ ꯁꯅꯥꯔꯒ ꯍꯥꯏꯕꯗꯤ ꯍꯞꯇꯥ ꯑꯃ ꯁꯥꯅꯥꯔꯁꯨ ꯅꯨꯡꯉꯥꯏꯕ ꯈꯪꯗꯦꯕ
ꯎ ꯅꯟ
ꯄꯤꯁꯤ ꯒꯦꯝꯗꯤ ꯀꯩꯅꯣꯅ ꯐꯩꯗꯚꯥꯏ ꯄꯤ ꯁꯤ ꯒꯦꯝꯗꯤ ꯍꯧꯖꯤꯛ ꯀꯔꯤꯕ ꯀꯣꯜ ꯑꯣꯐ ꯗ꯭ꯌꯨꯇꯤꯒꯨꯝꯕ ꯀꯩꯅꯣ ꯃꯜꯇꯤꯄ꯭ꯂꯦꯌꯔꯗꯨ ꯅꯠꯇꯕ ꯑꯗꯨꯝ ꯏꯁꯇꯣꯔꯤ ꯂꯥꯏꯟꯒꯤꯗꯣ
ꯎꯝ
ꯑꯗꯨꯒꯨꯝꯕꯅ ꯐꯩꯌꯦꯗ
ꯑꯣ
ꯖꯤꯇꯤ ꯒꯨꯝꯕ ꯏꯁꯄꯥꯏꯗꯔꯃꯦꯟꯒꯨꯝꯕ ꯑꯗꯨꯗꯣ ꯑꯩꯈꯣꯏꯅ ꯄꯩꯁꯥꯅ ꯂꯩꯕ ꯌꯥꯗꯕꯅꯤꯅ
ꯁꯄꯥꯗꯔꯃꯦꯟ ꯁꯄꯥꯗꯔꯃꯦꯟꯗꯨꯕꯨ ꯅꯨꯡꯉꯥꯏꯕꯔꯣꯅꯦ ꯍꯥꯍꯥꯍꯥ
ꯁꯄꯥꯗꯔꯃꯦꯅ ꯅꯨꯡꯉꯥꯏꯗ
ꯖꯤꯠꯇꯤ ꯍꯥꯏꯗꯣꯏ ꯅꯨꯉꯥꯏꯕꯅꯦ ꯍꯦ
ꯗꯨ ꯅꯨꯡꯉꯥꯏꯗ
ꯑꯅꯧꯕꯤꯗꯣꯔꯣ
ꯍꯗꯛ ꯖꯤ ꯇꯤ ꯑꯦ ꯂꯟꯁ ꯁꯤꯛꯁ ꯂꯟꯆ ꯇꯧꯔꯅꯤ ꯍꯥꯢꯕꯅꯤ
ꯎꯝ
ꯏꯟꯇꯔꯦꯁ ꯇꯧꯔꯦꯗꯤ ꯐꯝꯅꯤ ꯍꯥꯢꯕꯅꯤ ꯑꯗꯨꯢ ꯅꯨꯃꯤꯠꯇ ꯇꯥꯕ꯭ꯔꯣ
ꯇꯥꯏꯌꯦ ꯇꯥꯏꯌꯦ
ꯃꯈꯣꯟ ꯁꯦꯡꯗꯕ꯭ꯔꯣ
ꯁꯦꯟꯂꯦ ꯁꯤꯟꯂꯦ
ꯑ ꯖꯤ ꯇꯤ ꯁꯤꯛꯁ ꯂꯣꯟꯁ ꯇꯧꯕ ꯀꯥꯟꯗ ꯏꯟꯇꯔꯦꯁ ꯌꯥꯎꯔꯗꯤ ꯐꯪꯒꯅꯤ ꯍꯥꯏꯕꯅꯦ
ꯑꯣ ꯑꯠꯆꯥ ꯏꯟꯇꯔꯅꯦꯁꯅꯦꯜ ꯍꯣꯂꯤꯗꯦ ꯐꯥꯒꯤ ꯇꯧꯅꯦꯅ
ꯐꯥꯒꯤ ꯃꯥꯟꯕ꯭ꯔꯣ
ꯍꯣꯏꯔꯣꯡꯗ ꯒꯦꯝ ꯑꯃ ꯇꯧꯕꯗ ꯏꯟꯇꯔꯅꯦꯁꯅꯦꯜ ꯍꯣꯏꯗꯤ
ꯖꯤ ꯇꯦ
ꯋꯥ ꯉꯥꯡꯗ ꯉꯥꯡ ꯉꯥꯡꯅꯨꯗ
ꯉꯥꯡꯉꯔꯣꯏꯒꯦ ꯉꯥꯡꯉꯔꯣꯏꯒꯦ
ꯐꯝ ꯑꯗꯨ ꯀꯦꯔꯥꯛ ꯋꯥꯔꯤ ꯁꯥꯕ꯭ꯔꯣ
ꯑꯃꯔꯛ ꯁꯥꯏꯌꯦ ꯑꯗꯨꯒ ꯀꯣꯜ ꯇꯠꯇꯒꯤ ꯃꯨꯛ ꯇꯧꯔꯛꯑꯒ ꯌꯥꯗꯕꯗ ꯃꯥ ꯋꯥꯁꯔꯨꯝ ꯆꯪꯈꯤꯒꯦ ꯍꯥꯏꯔꯒ ꯑꯩꯅ ꯑꯗꯨꯗ ꯍꯣꯔꯦꯟ ꯅꯨꯡꯗꯥꯡ ꯇꯧꯔꯛꯀꯦ ꯀꯣ ꯍꯥꯏꯔꯒ ꯍꯣꯏ
ꯑꯣꯈꯦ ꯑꯣ ꯇꯧ ꯑꯩꯁꯨ ꯉꯁꯥꯏ ꯇꯧꯁꯦ ꯍꯥꯏꯔꯝꯅꯤ
ꯑꯥ
ꯑꯩ ꯄꯨꯡ ꯑꯁ ꯂꯥꯏꯔꯤꯛ ꯄꯥꯒꯦꯅ ꯂꯩꯝꯅꯤꯅꯦ ꯉꯁꯤ
ꯑꯍꯦ ꯍꯦ ꯑꯩꯁꯨ ꯂꯥꯏꯔꯤꯛ ꯄꯥꯒꯦ ꯑꯦꯛꯖꯥꯝ ꯂꯩ ꯗꯔꯦ ꯍꯣꯏꯔꯣꯡꯗ ꯌꯥꯗ꯭ꯔꯦꯗ
ꯑꯩ ꯂꯥꯏꯔꯤꯛ ꯄꯥꯒꯦ ꯂꯩꯔꯛ ꯀꯥꯏꯗꯒꯤ ꯁꯤ ꯑꯣꯏꯅ ꯇꯧ ꯂꯩꯔꯦ ꯋꯥꯔꯤ ꯁꯥꯕꯁꯨ ꯅꯨꯡꯉꯥꯏ ꯅꯨꯡꯉꯥꯏꯗ
ꯑꯥ ꯅꯨꯡꯉꯥꯏ
ꯃꯈꯣꯟ ꯑꯇꯣꯞꯄ ꯂꯩꯕ ꯌꯥꯗꯕꯩꯅꯤ ꯅꯠꯇ꯭ꯔꯗꯤ ꯌꯦꯔꯨꯝ ꯒꯨꯝꯕ ꯉꯧꯔꯒ ꯆꯥꯔꯒ ꯀꯣ
ꯄ꯭ꯔꯦꯁꯔ ꯀꯨꯀꯔꯗꯣ ꯑꯣꯛꯁꯥ ꯀꯥꯝꯔꯒꯀꯣ
ꯑꯗꯨꯅꯤ ꯆꯥ ꯆꯥꯅ ꯉꯧꯔꯒ ꯒ꯭ꯔꯨꯨꯞ ꯒ꯭ꯔꯨꯛ ꯒ꯭ꯔꯨꯛ ꯆꯥꯅꯕꯅꯤꯅꯦ
ꯎꯝ ꯍꯝ
ꯑꯁ ꯁꯥꯥꯕ ꯍꯧꯔꯦ ꯍꯧꯖꯤꯛꯇꯤ ꯁꯥꯏꯌꯦ
ꯐꯔꯦ ꯐꯔꯦ ꯁꯤꯗꯁꯨ ꯈꯤꯇꯪ ꯁꯥꯏ ꯏꯔꯨꯔꯗꯤ ꯏꯪꯕ ꯏꯔꯨꯗ꯭ꯔꯗꯤ ꯁꯥꯕ ꯒ꯭ꯌꯥꯟ ꯇꯥꯗꯦ
ꯅꯣꯏꯗꯤ ꯁꯤꯂꯣꯡꯗꯗꯤ ꯏꯁꯤꯡ ꯏꯪꯉꯤꯗꯅ ꯁꯝꯃꯔꯁꯨ
ꯍꯣꯏ ꯏꯁꯤꯡ ꯏꯪꯕ ꯍꯥꯏꯔꯗꯤ ꯁꯥꯕ ꯏꯪꯕ ꯏꯁꯤꯡ ꯇꯨꯃꯤꯟꯅ ꯂꯩꯔꯗꯤ ꯁꯥꯕ ꯒ꯭ꯌꯥꯟ ꯃꯦꯟ ꯇꯥꯗꯦ ꯃꯄꯥꯟ ꯊꯣꯛꯑꯗꯤ ꯃꯨꯛ ꯏꯪꯕ
ꯎꯝ
ꯌꯨꯝꯗ ꯂꯩꯔꯗꯤ ꯑꯃꯨꯛ ꯈꯤꯇꯪ ꯁꯥꯕ ꯑꯩꯅ ꯇꯣꯞ ꯐ꯭ꯂꯣꯔꯗ ꯂꯩꯕꯩꯔ ꯈꯪꯗꯦ
ꯁꯤꯂꯣꯡꯗꯗꯤ ꯁꯝꯃꯔꯁꯨ ꯏꯁꯤꯡ ꯁꯥꯍꯜꯂꯒ ꯏꯔꯨꯂꯨꯕꯅꯤꯅꯦ
ꯂꯨꯌꯦ ꯏꯁꯤꯡ ꯁꯥꯕ ꯄꯥꯏꯌꯦ ꯑꯩꯗꯤ
ꯅꯪꯗꯤ ꯑꯃꯨꯛꯀ ꯍꯛꯆꯥꯡ ꯌꯥꯗꯕꯅꯤꯅ ꯍꯍ ꯁꯤꯡꯗꯤ ꯏꯪꯗꯤ ꯢꯔꯨꯗꯤ ꯁꯤꯈꯤꯅꯤꯅꯦ
ꯏꯁꯤꯡ ꯁꯥꯕ ꯇꯧꯋꯦ
ꯑꯃꯥꯔꯣꯝꯗ ꯅꯨꯡꯉꯥꯏꯗꯤ ꯅꯨꯡꯉꯥꯏꯗ ꯑꯗꯨ ꯑꯣꯏꯔꯁꯨ ꯁꯥꯕꯒꯤꯁꯨ ꯅꯨꯡꯉꯥꯏꯕ ꯑꯃ ꯂꯩ ꯍꯝ
ꯅꯪ ꯅꯍꯥꯟ ꯗꯦꯜꯂꯤ ꯆꯠꯄ ꯅꯠꯇ꯭ꯔꯣ ꯅꯪꯁꯨ ꯑꯃꯔꯛ
ꯑꯦ ꯆꯠꯇꯦꯗ ꯀꯗꯥꯢꯗꯒꯤ
ꯑꯥ ꯅꯍꯥꯟ ꯑꯃ ꯗꯦꯜꯂꯤ ꯆꯠꯄꯒꯨꯝ ꯇꯧꯋꯦ ꯑꯣ ꯂꯨꯈꯝꯅ ꯍꯥꯏꯕꯗꯣ ꯑꯥ ꯅꯠꯇꯦ ꯅꯠꯇꯦ ꯑꯃꯗꯣ ꯀꯅꯥꯅꯦꯕ ꯅꯪꯅ ꯑꯃ
ꯃꯣꯅꯤꯀꯥ
ꯅꯝꯕꯔ ꯑꯃ ꯄꯤꯔꯛꯄꯗꯣ ꯃꯥ ꯃꯥꯅ ꯍꯥꯏꯔꯒ ꯅꯪ ꯅꯪ ꯄꯣꯂꯤꯇꯤꯀꯜ ꯁꯥꯏꯟꯁ ꯄꯥꯏꯌꯦꯅ ꯍꯥꯏꯌꯦꯅ ꯍꯥꯏꯌꯦꯅꯦ
ꯑꯩ ꯄꯥꯏꯌꯦꯅ ꯄꯣꯂꯤꯇꯤꯀꯜ ꯁꯥꯏꯟꯁ
ꯅꯪ ꯕꯤ ꯑꯦ ꯄꯣꯂꯤꯇꯤꯀꯦꯜ ꯁꯥꯏꯟꯁ ꯗꯤ ꯑꯦꯝꯗ ꯄꯥꯏꯌꯦꯅ
ꯗꯤ ꯑꯦꯝꯗ ꯅꯠꯇꯦ ꯢꯛꯅꯧ ꯗꯤ ꯑꯦꯝꯗ ꯍꯥꯏꯗꯦꯗ ꯑꯩ ꯗꯤ ꯑꯦꯝꯗ
ꯅꯪ ꯅꯪ ꯗꯤ ꯑꯦꯝꯗ ꯀꯥꯔꯝꯃꯦ ꯃꯥꯅ ꯍꯥꯏ
ꯗꯤ ꯑꯦꯝꯗ ꯀꯥꯔꯝꯅꯤ ꯗꯤ ꯑꯦꯝꯗ ꯀꯥꯔꯝꯃꯦ ꯍꯣꯏ ꯑꯗꯨ ꯄꯣꯜꯇꯤꯀꯜ
ꯑ ꯄꯣꯂꯤꯇꯤꯀꯦꯜ ꯁꯥꯏꯟꯁ ꯍꯥꯏꯕ ꯅꯠꯇꯦ ꯕꯤ ꯑꯦ ꯄꯥꯏꯔꯝꯃꯦ ꯍꯥꯏꯔꯝꯃꯦꯕ ꯑꯩꯅ ꯑ ꯃꯥ ꯕꯤ ꯕꯤ ꯑꯩꯅ ꯕꯤꯕꯤ ꯑꯦ ꯕꯤꯕꯤ ꯑꯦ ꯄꯥꯏꯔꯝꯕꯅꯦ ꯃꯥ ꯍꯥꯏꯔꯝꯕꯅꯦ
ꯑꯣ ꯑꯗꯨꯒ ꯅꯪ ꯀꯔꯤ ꯍꯥꯏ
ꯁ ꯅꯣꯏꯅ ꯋꯥꯔꯤ ꯁꯥꯟꯅꯕ ꯁꯣꯏꯕꯗꯥ ꯅꯠꯇ꯭ꯔꯒ
ꯇꯥꯕꯗ ꯁꯣꯢꯕ꯭ꯔ ꯍ ꯍꯦꯍꯦ ꯇꯥꯕꯗ ꯁꯣꯏꯕ꯭ꯔꯥ
ꯑꯃꯅꯦ